ꯇꯥꯏꯀꯣ ꯀ꯭ꯔꯤꯒꯤꯔꯥꯀꯣ ꯅꯦꯠꯋꯥꯔꯀ ꯐꯠꯇꯕ꯭ꯔꯥ ꯅꯠꯇ꯭ꯔꯒ ꯀꯔꯤꯒꯤ ꯑꯣꯢꯒꯦꯔꯥ
ꯅꯪꯒꯤ ꯅꯦꯠꯋꯥꯔꯀ ꯐꯠꯇꯕꯒꯤꯅꯦ
ꯑꯩ ꯅꯦꯠꯋꯥꯔꯀꯇꯤ ꯗꯨꯝ ꯌꯥꯏꯅꯥ ꯐꯣꯔꯖꯤ ꯐꯨꯜꯅꯤꯅꯦ
ꯑꯗꯨ ꯅꯪ ꯅꯪ ꯀꯩ ꯇꯧꯔꯒ ꯂꯩꯕ꯭ꯔꯣ ꯍꯧꯖꯤꯛ
ꯊꯕꯛ ꯃꯆꯥ ꯃꯆꯥ ꯆꯠ ꯆꯠ ꯆꯠ ꯆꯠ ꯆꯠ ꯇꯧꯕ
ꯑꯗꯨꯒꯤ ꯑꯣꯏꯔꯝꯅꯤ ꯖꯤꯛ ꯆꯥꯛ ꯖꯤꯛ ꯆꯥꯛ ꯇꯧꯕꯒꯤꯀꯣ
ꯑꯁ ꯑꯩꯈꯣꯏ ꯇꯦꯕꯜꯗꯣ ꯌꯥꯗꯔꯦ ꯂꯣꯏ ꯃꯩꯩ ꯆꯤꯡꯉꯤꯅꯦ ꯈꯣꯡꯗꯣ ꯈꯔ ꯆꯣꯜꯂꯗꯤꯀꯣ ꯇꯦꯕꯜꯁꯤꯅ ꯂꯣꯏꯅ ꯃꯩ ꯆꯤꯡꯉꯤ
ꯀꯩꯒꯤ
ꯈꯪ ꯅꯣꯏ ꯇ꯭ꯔꯥꯟꯁꯐꯣꯔꯃꯔꯗ ꯑꯥꯔꯊꯤꯡ ꯊꯝꯕꯒꯤ ꯊꯝꯗꯕꯒꯤꯔ ꯅꯠꯇ꯭ꯔꯒ ꯀꯔꯤ ꯇꯧꯕꯅꯣ
ꯑꯁꯤ ꯂꯧꯗ꯭ꯔꯣ ꯂꯧꯗ ꯀꯩꯅꯣ ꯎꯝ ꯊꯝꯕꯗꯨꯔꯣ
ꯀꯩ
ꯅꯣꯏꯒꯤ ꯌꯨꯝꯗꯁꯨ ꯆꯤꯡꯕ ꯀꯃꯥꯏꯅꯅꯣ
ꯈꯪꯗꯦꯚꯥꯏꯑꯩꯁꯨ ꯉꯁꯤꯗꯤ ꯀꯗꯥꯏ ꯆꯠꯅꯤ ꯑꯃꯨꯛ ꯇꯨꯝꯒꯗꯕꯔ ꯅꯠꯇ꯭ꯔꯒ ꯕꯖꯥꯔ ꯆꯠꯀꯦꯔꯥ ꯅꯣꯅꯦ ꯆꯠꯀꯦꯔꯥ
ꯀꯔꯤ ꯇꯧꯔꯅꯤ ꯕꯖꯥꯔꯗ ꯆꯠꯂꯒ
ꯁꯣꯞꯄꯤꯡ ꯆꯠꯂꯣꯅ ꯄꯩꯁꯥ ꯂꯩꯕꯗꯣ ꯁꯣꯞꯄꯤꯡ ꯅꯠꯇ꯭ꯔꯒ ꯀꯦ ꯑꯦꯐ ꯁꯤꯗ ꯆꯠꯂꯣ
ꯑꯩꯒꯤ ꯄꯩꯁꯥ ꯂꯩꯌꯦ ꯍꯥꯏꯕ꯭ꯔꯣꯅ
ꯄꯁꯥꯄ
ꯄꯩꯁꯥ ꯄꯥꯏꯕꯒꯤ ꯀꯣ ꯑꯩꯒꯤ ꯇꯦꯟꯗ꯭ꯔꯒꯤꯁꯨ ꯄꯤꯅꯤꯡꯉꯥꯏ ꯂꯩꯇꯦ ꯑꯗꯨꯒꯤ ꯏꯆꯦ ꯏꯆꯦ ꯉꯅꯥꯄꯤꯤꯅꯦ ꯏꯆꯦꯕꯨ ꯉꯥꯏ ꯇꯧ ꯑꯗꯨꯒꯤ ꯑꯗꯨꯗ ꯂꯩꯔꯨꯗꯣ ꯅꯪ ꯁꯌꯥ ꯌꯥꯔꯗꯣ ꯂ ꯂꯥꯛꯈ꯭ꯔꯣ ꯍꯥꯏꯌꯦ
ꯅ ꯂꯥꯖꯨꯛ ꯀꯔꯤꯁ ꯇꯣꯜꯂꯤ
ꯇꯧꯕꯅꯦ꯭ꯔ ꯑꯗꯨꯗ ꯋꯥꯗ ꯌꯥꯝ ꯍꯥꯏꯔꯛꯀꯅꯨꯗ
ꯀ ꯊꯕꯛ ꯇꯧꯅ ꯌꯨꯝ ꯂꯥꯛꯑꯒ ꯑꯃꯨꯛ ꯅꯨꯄꯥꯅ
ꯀꯔꯤꯍꯋꯥ
ꯊꯕꯛ ꯇꯨꯗꯕꯒꯤ ꯑꯃꯨꯛ ꯆꯩꯒꯅꯦꯕ ꯌꯨꯝꯗ ꯂꯥꯛꯑꯁꯨ
ꯑ ꯅꯦꯛꯁ ꯏꯌꯔ ꯅꯦꯛꯁ ꯏꯌꯥꯔꯗꯤ ꯑꯃꯨꯛ ꯑꯥꯎꯠꯁꯥꯏꯗ ꯆꯥꯍꯟꯒꯅꯤ ꯍꯥꯏꯕ ꯑꯩ ꯍꯥꯏꯔꯒ ꯂꯩ
ꯐ ꯊꯕꯛ ꯇꯧꯗꯣꯏꯅꯤ ꯐ ꯑꯦ ꯑꯐꯁꯥꯏꯠꯇ
ꯑꯥ ꯂꯨꯄꯥ ꯑꯕ ꯊꯤꯅꯕꯀꯥ ꯀ ꯀꯔꯤꯌꯥꯕ ꯑ ꯀꯔꯤ ꯍꯥꯏꯕꯅ
ꯎ
ꯀꯔꯤ
ꯅꯪ ꯂꯩꯔꯁꯤꯗꯤ
ꯎꯝ ꯄꯃꯛ ꯑꯣꯏꯔ ꯃꯩꯁ
ꯍꯥ ꯉꯁꯤꯗ ꯉꯁꯤꯗ ꯑꯗꯨꯗꯨ ꯌꯨꯝꯅ ꯊꯨꯝ ꯂꯩꯒꯦꯔꯥ ꯑꯁ ꯅꯪꯒꯤ ꯅꯃꯛꯁꯦ ꯕꯦꯔꯥ ꯌꯥꯝ ꯇꯧꯋꯦꯍꯦ
ꯑꯩꯒꯤꯗꯤ ꯑꯗꯨꯝ ꯐꯩꯗ
ꯅꯣꯏꯒꯤ ꯏꯃꯥ ꯏꯄꯥ ꯅꯣꯏꯒꯤ ꯏꯅꯥꯎꯅꯨꯄꯤ ꯀꯣꯏꯗ ꯀꯥꯏꯗ ꯆꯠꯈ꯭ꯔꯕ꯭ꯔꯣꯅꯦ
ꯎꯝ ꯇꯥꯗꯕ꯭ꯔꯣ
ꯅꯪꯒꯤ ꯏꯃꯥ ꯏꯄꯥꯗꯤ ꯀꯥꯏꯗ ꯆꯠꯈ꯭ꯔꯕ꯭ꯔꯣ ꯂꯩꯕ꯭ꯔꯣ ꯉꯁꯤ ꯍꯜꯂꯣ
ꯎꯝ
ꯍꯜꯂꯣ
ꯇꯔꯣ
ꯅꯣꯏ ꯏꯃꯨꯡꯁꯤꯡ ꯂꯣꯏꯅ ꯂꯩꯔꯣ
ꯂꯥꯏꯇꯗꯥꯏ ꯊ ꯖꯔ ꯆꯠꯄꯩ ꯌꯥ ꯑꯣꯏꯣꯏ ꯂꯧ ꯆꯠꯄ ꯌꯥꯎꯏ ꯖꯨꯀꯥ ꯆꯠꯄ ꯌꯥꯎꯏ
ꯑꯣ
ꯇꯣꯉꯥꯟ ꯇꯣꯉꯥꯟ ꯆꯠꯀꯦ ꯏꯊꯟꯇ ꯑꯣꯏꯔꯦ ꯑꯩꯗꯤ ꯉꯔꯥꯡ ꯗ꯭ꯌꯨꯇꯤ ꯂꯦꯞꯄꯒꯤꯀꯣ ꯃꯤ ꯀꯅꯥꯝꯨ ꯍꯧꯗꯣꯛꯄ ꯑꯣ ꯍꯧꯧꯒꯂꯣ ꯍꯥꯏꯅ ꯀꯧꯗꯕ
ꯌꯨꯝꯗ ꯍꯜꯂꯥꯎꯛꯇꯅ
ꯎꯝ
ꯑꯗꯨꯒ ꯑꯃꯨꯛ ꯇꯨꯝꯕ
ꯎꯝ
ꯑꯊꯒ ꯊꯦꯡꯩꯅ ꯍꯋꯥ ꯄ
ꯌꯥꯝ ꯊꯦꯡꯅꯗꯤ ꯍꯧꯒꯠꯇꯦꯗ ꯑꯩꯠ ꯑꯩꯠ ꯊꯥꯔꯇꯤ ꯑꯗꯨꯋꯥꯏꯗ ꯍꯧꯒꯠꯂꯝꯅꯦ
ꯆꯥꯛꯗꯤ ꯆꯥꯈ꯭ꯔꯕ꯭ꯔꯣꯗꯤ
ꯆꯥꯔꯦꯗ ꯉꯁꯥꯏꯗꯒꯤ ꯆꯥꯔꯦꯗ ꯍꯧꯂ ꯍꯦꯛ ꯍꯧꯒꯠꯂꯒ ꯃꯩ ꯂꯥꯛꯇꯕ ꯑꯗꯨꯒꯤ ꯐꯥꯏꯚ ꯃꯤꯅꯤꯠꯁ ꯈꯔ ꯍꯦꯜꯂꯒꯩ ꯃꯩꯁꯨ ꯑꯃꯨꯛ ꯂꯥꯛꯑꯦ ꯑꯗꯨ ꯕꯣ ꯌꯦꯡꯉꯦ ꯕꯣꯗꯣ ꯂꯣꯏꯔꯦ ꯑꯗꯨꯅ ꯍꯧꯖꯤꯛ ꯑꯃꯨꯛ ꯇꯨꯝꯃ ꯇꯔꯦ
ꯂ ꯆꯨꯏ ꯍꯥꯏꯕꯅ ꯇ꯭ꯔꯣ ꯈꯨꯅ
ꯑꯗꯨꯅꯦ ꯅꯪ ꯆꯨꯞꯒꯤ ꯇꯨꯝꯗꯦꯅꯦ ꯌ ꯎ ꯍꯧꯗꯤꯗꯤ ꯐꯥꯈ꯭ꯔꯦꯗ ꯍꯌꯦꯡꯗꯤ ꯐꯥꯗꯔꯁ ꯗꯦꯅꯦ ꯅꯣꯏ ꯀꯔꯤ ꯄꯤꯅꯤ
ꯑꯩꯗꯤ ꯄꯤꯔꯣꯏꯗ ꯑꯩꯒꯤ ꯑꯃꯁꯨ ꯂꯩꯖꯩ ꯑꯗꯨꯒꯤ ꯏꯅꯥꯎꯅꯨꯄꯥꯅ ꯃꯥꯅ ꯊꯥꯔꯛꯈ꯭ꯔꯦ ꯍꯥꯏ ꯃꯣꯏ ꯂꯣꯏꯅꯒꯤ ꯂꯣꯏꯅꯒꯤ ꯐꯨꯔꯤꯠ ꯑꯃ ꯑꯃ ꯑꯗꯨꯒ ꯏꯟꯖꯥꯡꯁꯤꯒ ꯀꯦꯖꯤ ꯑꯃ ꯂꯧ ꯌꯥ
ꯃꯤꯟꯅꯄꯥ
ꯑꯥ
ꯅꯥꯟ ꯄ ꯍꯥꯏꯗꯤ ꯑꯣ ꯑꯁꯤ ꯌꯥꯝ ꯐꯥꯏꯅꯦ
ꯃꯥꯇꯔꯁꯦ ꯃꯥꯇꯔꯁꯦꯁꯨ ꯑꯗꯨꯝ ꯇꯧꯅꯦ ꯃꯥꯅ ꯀꯣ ꯐꯤ ꯃꯆꯥ ꯃꯆꯥ ꯑꯃ ꯂꯧꯕꯤꯌꯦ ꯑꯃ ꯑꯗꯨꯒ ꯌꯦꯟꯁꯥꯡꯁꯨ ꯂꯧꯕꯤꯌꯦ ꯃꯣꯏꯒꯤꯗꯤꯀꯣ ꯃꯣꯏꯒꯤ ꯗꯤ ꯀꯔꯤꯔꯣ ꯁꯤ ꯊꯥ ꯂꯣꯏꯗ꯭ꯔꯤꯉꯩꯗꯨꯀꯣ ꯑ ꯑꯗꯨꯣ ꯃꯣꯏ ꯏꯗꯤ ꯁꯂꯔꯤ ꯑꯗꯨ ꯐꯪꯉꯦ ꯍꯥꯏꯌꯦꯦ
ꯍꯧꯖꯤꯛꯇꯤ ꯀꯌꯥ ꯇꯥꯈ꯭ꯔꯦ ꯍꯥꯏꯕ꯭ꯔꯅꯣ ꯅꯥꯏ ꯁꯗꯔꯤꯅꯣ ꯀꯃꯛꯇꯤ ꯑꯣꯏꯔꯣ ꯐꯉꯅ ꯅꯪꯁꯨ ꯋꯥꯗꯤ ꯌꯥꯝ ꯉꯥꯡꯍꯟꯗꯦꯍꯦ ꯀꯔꯤꯔꯤꯠꯇꯕ꯭ꯔꯣ ꯅꯨꯡꯉꯥꯏꯕ꯭ꯔꯣ ꯍꯪꯒꯗꯧꯕꯅꯤꯅꯦ ꯏꯁꯇꯦꯇꯁꯇ ꯈꯛꯇ ꯅꯨꯡꯉꯥꯏꯅ ꯆꯠꯂꯣ ꯑꯃꯨꯛ ꯂꯥꯛꯑꯣ ꯑꯗꯨꯒ ꯈꯛꯇ ꯀꯉ ꯂꯩꯦ ꯏ
ꯅꯠꯇꯦ ꯅꯍꯥꯟꯕꯤꯕ ꯑ ꯀꯔꯤꯣ ꯐꯥꯔꯁꯇ ꯆꯪꯉꯨꯀꯥꯟꯗꯗꯤ ꯈꯔ ꯌꯥꯝꯅ ꯐꯪ ꯀꯩꯅꯣ ꯐꯪꯕ ꯃꯥꯜꯂꯦ ꯑꯗꯨꯕꯨ ꯁꯦꯀꯦꯟꯗꯗꯤ ꯇꯦ ꯌꯥꯝꯗ꯭ꯔꯦ ꯍꯥꯏꯌꯦ ꯑꯗꯨꯒ ꯍꯧꯖꯤꯛꯀꯥꯟꯗꯤ ꯈꯪꯗꯦꯕꯀꯣ
ꯀꯣꯜꯗꯤ ꯇꯕꯨꯔꯅꯃꯕꯣ
ꯍꯧꯇꯩ ꯅ ꯅꯗ ꯍꯧꯖꯤ ꯇꯧꯗ꯭ꯔꯦ ꯇꯕꯨ ꯇꯔ
ꯅꯜꯁꯨ ꯄꯁꯥꯕꯤ ꯃꯥꯅꯗ ꯍꯦ
ꯄꯥꯈꯥꯡꯉꯦ ꯄꯥꯈꯥꯡꯉ
ꯅꯨꯨꯄꯤ ꯍꯥꯏꯗꯤ ꯈꯔ ꯑꯦꯛꯇꯤꯚ ꯑꯣꯏꯒꯗꯧꯕꯅꯦ
ꯈꯨꯁ
ꯀꯣꯜꯒ ꯇꯧꯔꯣꯀꯣ ꯅꯨꯡꯉꯥꯏꯔꯤꯕ꯭ꯔꯥ ꯀꯔꯤ ꯊꯕꯛ ꯇꯧꯕ꯭ꯔꯥ ꯍꯧꯖꯤꯛꯀꯥꯟ ꯭ꯌꯇꯤ ꯅꯨꯡꯉꯥꯏꯕ꯭ꯔꯥ ꯀꯥ ꯍꯪꯒꯗꯧꯕꯅꯤꯅꯦ
ꯑꯍꯍꯍꯍ꯫
ꯑꯗꯨꯅꯦ꯫
ꯅꯥꯗꯦꯀꯣ ꯀꯥꯏꯅꯀꯣ ꯐꯣꯟ ꯇꯧꯒꯗꯧꯕꯅꯤꯅꯦ ꯐꯣꯟ ꯇꯧꯗꯁꯨ ꯃꯦꯁꯦꯖꯀ ꯊꯥꯒꯗꯕꯅꯤ ꯑꯩ ꯐꯥꯎ ꯊꯥꯕꯅꯤꯅ ꯃꯉꯣꯟꯗ꯫ ꯑ ꯇꯤꯇꯤ ꯗꯤꯇꯤ ꯅꯨꯡꯉꯥꯏꯔꯤ ꯕ꯭ꯔ ꯀꯗꯥꯏꯗ ꯂꯩꯕ꯭ꯔꯥ ꯀꯥꯏꯅ ꯍꯪꯉꯤ ꯇꯣꯏꯅ ꯇꯣꯏꯅ ꯍꯪꯅꯤ꯫ ꯅꯪꯗꯤ ꯏꯁ꯫
ꯑꯗꯨ ꯀꯔꯝ ꯀꯥꯟꯗꯅꯣ ꯍꯥꯏꯕꯅꯦ ꯅꯪꯅ ꯍꯪꯕꯗꯣ꯫
ꯂꯥꯁ ꯃꯟꯂꯥ
ꯑꯗꯨ ꯆꯞ ꯃꯥꯟꯅꯔꯕꯅꯤ ꯑꯗꯨꯗꯤ꯫
ꯑꯩꯒꯤꯗꯤ ꯈꯔ ꯔꯤꯂꯦꯁꯟꯗꯣ ꯈꯔ ꯂꯥꯞꯄꯦꯗꯅ ꯅꯪꯗꯤ ꯀꯖꯤꯟꯒꯗ ꯑꯣꯏꯔꯒ ꯏꯁ꯫ ꯊꯥ ꯊꯥ ꯊꯥ꯫ ꯑ ꯐꯣꯟꯁꯨ ꯇꯧꯗꯨꯅ ꯂꯩꯔꯤꯅꯤ꯫ ꯅꯨꯡꯁꯤꯕꯗꯣ ꯒꯦꯞ꯫ ꯂꯩꯒ꯭ꯔꯦꯕ ꯅꯣꯏꯗꯤ꯫
ꯂꯩꯗꯦꯗ ꯑꯈꯣꯏꯒꯤꯗꯤ꯫ ꯇꯨꯝ ꯅꯨꯡꯁꯤꯔ ꯂꯩꯕꯅꯦ ꯇꯧꯔ ꯇꯧꯗꯕ ꯍꯥꯏꯕꯁꯨ ꯇꯧꯗ꯭ꯔꯁꯨ ꯑꯗꯨꯨꯝ ꯅꯨꯡꯁꯤꯔ ꯂꯩꯕꯅꯤ ꯒꯦꯞ ꯑꯃꯁꯨ꯫ ꯂꯩꯗꯦꯗ ꯑꯩꯈꯣꯏꯒꯤꯗꯤ ꯅꯣꯏꯒꯨꯝꯕ ꯅꯠꯇꯦ꯫
ꯅꯪꯅꯀꯣ ꯑꯗꯨꯝ ꯅꯨꯄꯤ ꯇ ꯅꯨꯄꯤ ꯑꯣꯏꯕꯒꯤꯀꯣ ꯅꯪꯗꯤ ꯈꯔ ꯋꯥꯉꯥꯡ ꯁꯉꯥꯡꯗꯣ ꯈꯔ ꯑꯦꯛꯇꯤꯚ ꯑꯣꯏꯒꯗꯕꯅꯦ꯫
ꯅꯨꯄꯥꯅ ꯑꯣꯏꯒꯗꯕꯅꯦ ꯑꯔꯦ꯫
ꯎꯝ ꯏꯃꯨꯡꯗ꯫
ꯏꯃꯨꯡꯗ ꯅꯨꯄꯥꯅ ꯄꯥꯏꯕ ꯅꯠꯇ꯭ꯔꯣ꯫ ꯑꯗꯨꯒꯤ ꯅꯨꯄꯥꯅ ꯍꯦꯠ ꯍꯦꯠꯅꯤꯅ ꯑꯗꯨ ꯅꯨꯄꯥꯅ ꯍꯥꯏꯒꯗꯧꯕ ꯅꯨꯄꯤꯀꯣ ꯅꯨꯄꯤ ꯅꯨꯄꯤꯁꯤꯡꯀꯣ ꯑꯐꯠ ꯀꯩꯅꯣ ꯇꯧꯕꯁꯤꯡꯅꯤ꯫ ꯀꯣ꯫
ꯄꯤꯅ ꯍꯦꯠ ꯑꯣꯏꯔꯒ꯫ ꯄꯥꯏꯔꯗꯤ ꯑ ꯑꯂꯥ
ꯍꯦ ꯇꯧ ꯍꯥꯏꯕ ꯅꯠꯇꯦ꯫
ꯑ ꯅꯪꯅ ꯅꯪꯒꯤ ꯅꯪ꯫ ꯒꯤ ꯋꯥꯗꯨꯗꯤ ꯍꯦꯠꯇꯣ ꯍꯥꯏꯕ ꯋꯥꯅꯦꯕ꯫
ꯅꯠꯇꯦ ꯅꯠꯇꯦ ꯅꯠꯇꯦ꯫ ꯊꯝꯒꯤꯒꯦ ꯀꯣ꯫
ꯑꯈꯦ ꯑꯈꯦ꯫
ꯎꯝ